ꯇ ꯂꯪꯒꯤ ꯍꯍ ꯅꯪꯒꯤ ꯅꯦꯠꯋꯥꯛ ꯅꯨꯡꯉꯥꯏꯕ꯭ꯔꯥ
ꯍ ꯍ ꯍ ꯅꯨꯡꯉꯥꯏꯔꯦ ꯥꯏ ꯎꯒ ꯎꯝ
ꯍꯌꯦ ꯅ ꯀ ꯅꯨ ꯀ꯭ꯔꯔꯥꯔꯤꯖꯥꯏ ꯇꯀꯅꯤꯀꯣ
ꯑ ꯍ ꯆꯠꯁꯦ ꯄꯨ꯭ꯔ
ꯍꯥꯏꯔꯣ ꯍꯥꯏꯔꯣ ꯑꯗꯨꯝ ꯍꯥꯏꯔꯣ ꯆꯥꯛ ꯆꯥꯈ꯭ꯔꯕ꯭ꯔꯥ
ꯀꯩꯗꯧꯔ
ꯆꯥꯛ ꯊꯣꯡꯔꯒ ꯐꯝꯔꯒ ꯂꯩꯌꯦ ꯅꯪꯗꯤ
ꯇꯨꯝꯔꯒ
ꯆꯥꯛ ꯆꯥꯛ ꯍꯥ꯭ꯔꯣ
ꯌꯥꯔꯦ
ꯑꯦꯔꯤ ꯍ ꯆꯥꯕ꯭ꯔꯥ
ꯉꯁꯤꯗꯎ ꯆꯦ
ꯍ
ꯀꯔꯤ ꯀꯟ ꯁꯥꯟ ꯊꯣꯡꯕ꯭ꯔꯥ ꯅꯪ
ꯑꯩ ꯆꯥꯛ ꯑꯩ ꯏꯟꯁꯥꯡ ꯊꯣꯡꯗꯦ ꯀꯀꯣꯡ ꯆꯥ ꯉꯥꯏꯈꯣ ꯑ ꯅꯪ ꯑꯒꯑ ꯍꯟꯗꯛꯅ ꯏꯝꯐꯥꯜ ꯂꯥꯛꯄꯗꯣ ꯐꯥꯔꯁꯇ ꯑꯣꯏꯕ꯭ꯔꯥ
ꯑ ꯅ
ꯄ꯭ꯔꯥ ꯎꯝ ꯁꯨꯝ ꯀꯣꯏꯔꯛꯄ꯭ꯔꯥ ꯎꯝ ꯐꯌꯦ ꯐꯌꯦ
ꯅꯪ ꯉꯁꯤꯄ ꯌꯦꯦꯒꯤ ꯑꯣꯔꯤꯄꯒꯕꯁꯃ ꯑꯗꯨꯅꯤ
ꯎ
ꯃꯁꯤ ꯣ ꯍꯥꯏꯜꯕ꯭ꯔ
ꯑꯩꯈꯣꯏ ꯄꯥꯔꯇꯤꯁꯤꯗ ꯃꯈꯥꯗ ꯇꯤꯚꯤꯗ ꯁꯤꯡꯖꯨ ꯁꯦꯝꯔꯒ ꯌꯦꯡꯒꯅꯤ ꯍꯣꯏ ꯐ꯭ꯔꯦꯟꯁꯤꯡꯒ ꯑꯗꯨꯝ ꯅꯛ ꯅꯛꯄꯅꯤꯅꯀꯣ ꯅꯨꯡꯉꯥꯏꯌꯦ ꯂꯩꯕ ꯍꯣꯏ ꯅꯣꯏ ꯅꯣꯏ ꯅꯣꯏꯁꯨ ꯔꯣꯡꯃꯩ ꯈꯨꯟꯗ ꯇꯔꯨꯡꯗꯔꯥ ꯅꯦꯛꯀꯥꯗꯧꯗꯔꯥ ꯂꯩꯌꯨ ꯌꯥꯗ꯭ꯔꯣ ꯂꯩꯕ ꯅꯨꯡꯉꯥꯏꯌꯦ ꯃꯤꯇꯩꯩꯒꯤ ꯂꯩꯀꯥꯏꯗ ꯂꯩꯕ ꯅꯨꯡꯉꯥꯏꯇꯕꯅꯦ
ꯑꯩꯈꯣꯏꯒꯤ ꯂꯩ ꯂꯩꯇꯕꯒꯤ ꯑꯗꯨꯒꯤꯅꯦ
ꯑꯦ ꯀꯅꯥ ꯀꯅꯥ ꯂꯩꯕ꯭ꯔꯥ
ꯑꯩ ꯆꯦꯆꯦꯒ
ꯑꯦ ꯅꯪꯗꯤ ꯀꯗꯧ ꯉꯥꯏ ꯇꯨꯃꯦ ꯂꯣꯕ ꯍꯪꯉꯤꯔꯥ
ꯑꯗ ꯁꯤꯗꯤ ꯂꯩꯒꯅꯤ ꯏꯝꯐꯥꯜꯗ
ꯑꯣꯗꯤꯁꯤ
ꯁꯦꯝꯕꯔꯗ ꯂꯥꯛꯈꯅꯤ
ꯍꯨꯡ ꯑꯈꯨ ꯑꯣ ꯑꯣ ꯆꯠ ꯆꯠ ꯆꯠ ꯌꯥꯝ ꯐꯩꯉꯦ ꯀꯔꯤꯔ ꯍꯟꯗꯛ ꯏꯔꯥꯡ ꯐꯠꯇꯕꯗ ꯂꯥꯛꯏꯅꯦ ꯅꯪꯗꯤ ꯂꯥꯛꯑꯗꯤ ꯁꯤꯌꯔꯒꯨꯝꯕ ꯂꯥꯛꯎ ꯌꯥꯗ꯭ꯔꯣ
ꯑ ꯏꯔꯥꯡ ꯂꯩꯕꯒꯤ ꯅ
ꯑꯇꯩ ꯂꯪ ꯌꯥꯝ ꯍꯩꯌꯦꯅꯦ ꯅꯪꯗꯤ ꯑꯩꯗꯤ ꯍꯥꯏꯔꯝꯈꯤꯔꯣꯏꯗ꯭ꯔꯥ ꯍꯟꯕꯅꯤꯅꯦ
ꯌꯦ
ꯑꯗꯨꯝ ꯑꯗꯨꯝ ꯑꯗꯨꯝ ꯉꯥꯡꯉ꯭ꯔꯗꯤ ꯀ꯭ꯔꯤꯔꯥ ꯑꯗꯨꯝ ꯉꯥꯡꯔꯗꯤ ꯑꯗꯨꯝ ꯍꯩꯕꯅꯦ ꯑꯩꯈꯣꯏ ꯐꯥꯔꯁ ꯂꯥꯛꯄꯗ ꯀꯣꯂꯦꯖ ꯀꯥꯕ ꯑꯝꯗ ꯇꯣꯡ ꯊꯪꯗꯕꯅꯦ ꯕꯦꯒ ꯆꯠꯀꯅꯨꯀꯣ ꯁꯤ ꯑꯦꯛꯁꯄꯌꯔꯗꯤ ꯕꯦꯒ ꯆꯠꯂꯤꯕꯥꯅꯤꯀꯣ ꯑꯗꯣ ꯔꯤꯖꯦꯛ ꯇꯣꯠ ꯆꯠꯈ꯭ꯔꯅꯤ
ꯑꯣ ꯑꯩꯗꯤ ꯃꯩꯇꯩꯂꯣꯟꯣꯟ ꯍꯥꯏꯕ ꯀꯩꯅꯣ ꯎꯝ ꯋꯥ ꯉꯥꯡꯕꯁꯦ
ꯌꯥꯝ ꯍ ꯌꯥꯝ ꯍꯩꯇꯕꯀꯣ ꯑꯝꯇꯔꯣꯗꯣ
ꯑ ꯑꯥꯏꯗꯤ ꯑꯩ
ꯑꯗꯨꯅꯤ ꯁꯤ ꯍꯩꯇꯕꯒꯤ ꯑꯩꯁꯨ ꯇꯝꯕꯅꯦ ꯁꯥ ꯑꯩꯁꯨ ꯃꯤꯇꯩꯁꯤꯡ ꯉ ꯉꯥꯔꯗꯤ ꯃꯤꯇꯩꯗ ꯑꯗꯨꯝ ꯄꯥꯛ ꯍꯩꯗꯦ ꯀꯕꯥꯛ ꯀꯕꯥꯛ
ꯍꯥꯏꯗꯤ ꯍꯥꯏꯅꯤꯡꯕ ꯑꯗꯣ ꯍꯩꯊꯣꯛꯈꯤ
ꯑ ꯑꯗꯨꯝ ꯂꯩꯔꯗꯤ ꯑꯗꯨꯗꯤ ꯁꯦꯌꯔ ꯂꯩꯔꯗꯤ ꯅꯪ ꯁꯨ ꯍꯩꯈ꯭ꯔꯅꯤꯍꯦ ꯑꯩꯈꯣꯏꯁꯨ ꯐꯥꯔꯁ ꯂꯥꯛꯄꯗ ꯃꯤꯇꯩꯇꯩꯂꯣꯟ ꯀꯔꯤꯁꯨ ꯈꯪꯗꯕꯅꯤ ꯀ꯭ꯂꯥꯁ ꯆꯠꯂꯒ ꯀ꯭ꯂꯥꯁ ꯂꯧꯕ ꯃꯇꯝꯗꯗꯤ ꯑꯥ ꯏꯪꯂꯤꯁꯇ ꯂꯧꯗ꯭ꯔꯗꯤ ꯒꯌꯥꯟ ꯇꯥꯗꯕꯅꯦ
ꯈꯦꯗ ꯏꯁꯨꯣ
ꯑꯗꯨꯝ ꯆꯠꯂꯒ ꯇꯥꯔꯗꯤ ꯌꯥ ꯑꯗꯨꯝ ꯈꯪꯒꯅꯤꯗ
ꯕꯣꯔꯤꯡ ꯌꯥꯝ ꯇꯧꯋꯦ ꯑꯩ ꯃꯩꯇꯩꯂꯣꯟ ꯈꯪꯗꯕꯁꯦ
ꯂ ꯇꯨꯝ꯭ꯔꯥ ꯂꯥꯕꯅ ꯄꯉꯥꯅ ꯉꯥꯡꯉꯣ ꯑꯗꯨꯝ ꯄꯉꯥꯅ ꯉꯥꯡꯅꯤ ꯑꯗꯨꯝ ꯈꯪꯅꯤ ꯑꯩꯈꯣꯏꯁꯨ ꯆꯨꯝꯕ꯭ꯔꯥ ꯂꯥꯟꯕ꯭ꯔꯥ ꯑꯗꯨꯝ ꯉꯥꯡꯕꯅꯦ ꯑꯗꯨꯗꯒꯤ ꯈꯔ ꯈꯔ ꯍꯩꯕ ꯍꯧꯈ꯭ꯔꯕꯅꯦꯕ
ꯑ ꯀꯔꯤꯅꯣꯅꯦ ꯍꯥꯏꯥꯏꯅꯤꯡꯉꯥꯏ ꯁꯨ ꯏꯀꯥꯏꯖꯦ
ꯑꯗꯨꯝ ꯍꯩꯁ ꯆꯨꯝꯕ꯭ꯔꯥ ꯂꯥꯝꯕ꯭ꯔꯥ ꯑꯗꯨꯝ ꯄꯪꯍꯥꯏꯗ ꯍꯥꯏꯌꯨꯍ ꯌꯥꯝ ꯅꯨꯡꯉꯥꯏꯕꯅꯦ ꯑꯇꯌꯦꯜꯕ ꯉꯥꯡꯕ
ꯈꯪꯗ꯭ꯔꯦꯗ ꯕꯦꯝꯕꯨꯨ ꯁꯨꯠ ꯉꯟ ꯊ
ꯃꯤꯃꯁꯨ ꯏꯁꯥ ꯆꯥꯅꯤꯡꯉꯦ ꯍꯥꯏꯕ ꯑꯩꯈꯣꯏꯁꯨ ꯆꯥꯅꯤꯡꯉꯦ ꯁꯤꯗꯤ ꯂꯥꯛꯑꯒ ꯆꯥꯕ ꯐꯪꯗ꯭ꯔꯤꯌꯦ ꯅꯍꯥꯛ ꯃꯔꯛꯇꯤ ꯃꯤꯅ ꯍꯨꯔꯥꯜꯂꯒ ꯄꯤꯕꯒꯤ ꯆꯥꯕ ꯐꯪꯉꯦ ꯔꯦꯡꯊꯨꯜꯗꯣ ꯌꯣꯟꯕꯅꯦ ꯕꯖꯥꯔꯗ ꯑꯗꯨ ꯇꯥꯡꯕ
ꯑ ꯑꯗꯨꯗꯅꯦ
ꯀꯇ ꯑꯁꯤꯗ ꯀꯔꯤꯅꯣ ꯂꯧꯕ ꯃꯐꯝꯗꯤ ꯂꯩꯑ ꯃꯐꯝ ꯂꯩꯑ ꯒꯥꯔꯤ ꯂꯩꯇꯕꯒꯤꯅꯤ ꯃꯐꯝꯗꯤ ꯂꯩꯑ ꯉꯔꯤ ꯂꯩꯔꯗꯤ ꯆꯠꯄꯤ ꯌꯥ ꯑꯩꯅ ꯍꯥꯟꯅ ꯍꯥꯟꯅ ꯑꯩꯈꯣꯏ ꯑꯥ ꯄꯨꯟꯁꯤ ꯂꯧꯗꯠꯇ꯭ꯔꯤ ꯀꯀꯤꯡ ꯆꯥꯐꯝ ꯐꯐꯝꯝꯗ ꯔꯦꯡꯊꯨꯟꯗꯣ ꯑꯁ ꯌꯥꯝꯕꯅꯦ
ꯂꯧꯥꯎꯅꯤꯡꯉꯥꯏ ꯆꯠꯁꯦꯔꯣ ꯑꯗꯨꯗꯤ
ꯆꯠꯄ ꯌꯥꯏ ꯑꯗꯨ ꯍꯟꯗꯛꯇꯣ ꯃꯣꯏꯗꯣ ꯊꯤꯡꯕꯤꯕ ꯀ꯭ꯂꯣꯁ ꯇꯧꯕꯤꯕ ꯑꯗꯨ ꯍꯨꯔꯥꯟꯕ ꯆꯠ ꯑꯁꯩ ꯄꯤꯛꯁꯦ ꯌꯥꯔꯦ
ꯑ
ꯑꯁꯤꯁ ꯑꯁꯤꯁꯤ ꯇ ꯇꯄꯤ ꯍꯥꯏꯕ ꯌꯥꯗ꯭ꯔꯦ ꯁꯤ ꯇꯣꯞꯄꯤ ꯁꯤ ꯋꯥꯆꯦꯠ ꯑꯗ ꯑꯃꯨꯛ ꯄꯥꯔꯁꯣꯅꯦꯜꯗ ꯍꯥꯏꯗꯣꯏꯅꯦ ꯁꯤꯗ ꯄꯤ ꯍꯥꯏꯕ ꯌꯥꯗ꯭ꯔꯦ
ꯑ ꯑ ꯐꯔꯦ ꯑꯗꯨꯗꯤ
ꯃꯣꯏꯅ ꯕ꯭ꯂꯣꯛ ꯀꯔꯤ ꯍꯥꯏꯦ ꯈꯔ ꯎ ꯃꯤ ꯈꯔ ꯆꯠꯂꯒ ꯑꯦꯟꯖꯣꯏꯃꯦꯟ ꯇꯧꯕ ꯄꯥꯔꯇꯤ ꯇꯧꯕ ꯍꯥꯏꯀꯤꯡꯒꯨꯝꯕ ꯆꯠꯄꯒꯤꯀꯣ ꯐꯣꯔꯦꯏ ꯁꯤꯃ ꯈꯪꯕꯒꯤ ꯆꯠꯀꯅꯨ ꯍꯥꯏꯅ ꯅꯣꯇꯤꯁ ꯊꯣꯛꯑꯦꯕ ꯑꯗꯨꯒꯤ ꯆꯠꯄ ꯌꯥꯗ꯭ꯔꯦ ꯁꯤ ꯀꯔꯤꯔꯥ ꯆꯥꯟꯗꯦꯜ ꯁꯥꯏꯠꯇꯔ ꯑꯗꯨꯝ ꯆꯠꯂꯗꯤ ꯐꯪꯗꯤ ꯐꯪꯒꯅꯤ ꯑꯗꯨꯕꯨ ꯂꯥꯞꯄꯦꯅ ꯇꯒꯦ ꯆꯠꯄ ꯌꯥꯗ꯭ꯔꯦꯕ ꯂꯥꯞꯄꯁꯨ ꯒꯔꯤꯕꯨ ꯂꯩꯔꯗꯤ ꯑꯗꯨꯝ ꯌꯥꯔꯕꯅꯦ ꯏꯝꯐꯥꯜꯗ ꯂꯩꯕꯗꯤ ꯀꯔꯤꯔꯥ ꯍꯟꯗꯛ ꯃꯁꯔꯨꯝ ꯔꯦꯠ ꯀꯂꯔ ꯊꯣꯛꯄꯗꯨꯣ
ꯈꯪ ꯍꯥꯏꯗꯤ
ꯅꯎꯗꯨ ꯏꯄꯥꯄ ꯑꯗꯨ ꯇꯤꯗꯨꯅ ꯐꯦꯁꯕꯨꯛꯇꯗ ꯑꯗꯨꯝ ꯃꯤꯅ ꯔꯦꯗ ꯀꯂꯔ ꯍꯦꯛꯂꯒ ꯎꯝ ꯒꯨꯏꯅ ꯗꯨꯏꯒꯤ ꯇꯥꯏꯄꯇ ꯊꯣꯛꯄꯗꯣ
ꯎꯗꯦꯗ
ꯑꯁ ꯎꯗꯕꯒꯤꯅꯦ ꯃꯁꯔꯨꯝ ꯔꯦꯠꯇꯣ ꯍꯟꯗꯛ ꯌꯥꯝ ꯐꯦꯃꯣꯁ ꯑꯣꯏꯈ꯭ꯔꯕꯅꯦ ꯑꯗꯨꯁꯨ ꯍꯥꯎꯕꯅꯦ ꯇꯥꯡꯁꯨ ꯇꯥꯡꯉꯦ
ꯑꯗꯨꯒꯨꯝꯕꯅꯤ ꯆꯥꯅꯤꯡꯗꯦ ꯑꯩꯗꯤ ꯑꯩ ꯆꯥꯅꯤꯡꯕꯗꯤ ꯄꯥꯟꯕꯨ ꯈꯛꯇꯅꯤ
ꯑꯗ ꯑꯩꯗꯤ ꯆꯥꯕ ꯐꯪꯗꯦ ꯑꯃ ꯐꯥꯎ ꯁꯤ ꯆꯩꯔꯥꯎ ꯆꯤꯡꯗ ꯌꯦꯡꯗꯤ ꯄꯥꯝꯝꯕꯣꯛꯇꯣ ꯊꯣꯛꯀꯗꯕ ꯃꯥꯜꯂꯦ ꯂꯥꯁ ꯏꯌꯥꯔꯗꯤ ꯆꯥꯕ ꯐꯪꯉꯦ ꯄꯥꯝꯕꯣꯛ
ꯄꯥꯟꯗꯨꯒ ꯄꯥꯟꯇꯝꯒ ꯑꯗꯨ ꯈꯛꯇ ꯆꯅꯤꯡꯉꯦ
ꯑꯗꯨꯅꯦ ꯑꯩꯁꯨ ꯆꯥ ꯐꯪꯗ꯭ꯔꯤꯌꯦꯗꯤ ꯁꯤꯌꯔꯒꯤ ꯌꯣꯜꯂꯤꯌꯦ ꯑꯗꯨ ꯌꯥꯝ ꯇꯥꯡꯉꯦ ꯑꯗꯨꯒꯤ ꯁꯥ ꯆꯥꯕ ꯅꯠꯇ ꯐꯩꯌꯦꯕ ꯑꯗꯨ ꯆꯥꯕ ꯁꯔꯨꯛꯄꯨꯗꯤ ꯎꯝ ꯑꯗꯨꯅꯦ ꯑꯗꯨꯏ ꯑꯁꯤ ꯏꯕꯥꯅꯤ ꯀꯣꯜ ꯇꯧꯕ ꯂꯣꯏꯔꯒ ꯀꯣ
ꯑ
ꯑꯩꯅ ꯊꯝꯈ꯭ꯔꯗꯤ ꯃꯊꯛꯇ ꯁꯝꯃꯤꯠ ꯍꯥꯏꯅ ꯎꯕꯅꯦ ꯑꯗꯨ ꯁꯝꯃꯤꯠ ꯇꯧꯔꯨꯀꯣ
ꯍꯣꯏ ꯍꯣꯏ
ꯁꯥꯃꯤꯠꯇ ꯅꯝꯒꯗꯔꯅꯤ ꯁꯝꯃꯤꯠ ꯇꯧꯗ꯭ꯔꯗꯤ ꯅꯪꯒꯤ ꯇꯥꯛꯁꯇꯣ ꯀꯝꯄ꯭ꯂꯤꯠ ꯑꯣꯏꯔꯣꯏꯕ ꯇꯧꯒꯦ
ꯃꯤꯅꯤꯠ ꯀꯌꯥ ꯆꯪꯅꯤ ꯁꯚꯦꯟ ꯃꯤꯅꯤꯠ
ꯁꯦꯕꯦꯟ ꯃꯤꯅꯤꯠ ꯈ꯭ꯔꯦ ꯎꯝ ꯉꯔꯥꯡꯗꯣ ꯅꯪ ꯆꯔꯁ ꯆꯠꯄ꯭ꯔꯥ
ꯑꯥꯎ ꯆꯜ ꯅꯪꯗꯤꯌꯦꯦ
ꯑꯁ ꯀꯗꯥꯏꯗꯒꯤ ꯏꯁꯄꯤꯀꯔꯗꯨꯣ ꯌꯥꯝ ꯋꯥꯔꯤ ꯁꯥꯕꯗꯨꯣ ꯌꯥꯝ ꯁꯥꯡ
ꯑ ꯑꯩꯗꯤ ꯁꯦꯀꯦꯟ ꯁꯦꯀ ꯊꯥꯔ ꯗꯠ ꯃꯤꯟꯁ ꯐꯝꯃꯒ ꯁꯤꯗꯣꯏꯔ ꯌꯥ
ꯑꯩꯗꯤ ꯆꯞ ꯆꯥꯗꯕꯤꯗ ꯆꯠꯂꯒ ꯁꯤꯒꯦ ꯇꯧꯋꯦ ꯀꯔꯤ
ꯃꯄꯥꯟ ꯊꯣꯛꯀꯤꯦ ꯇꯧꯕꯧꯕ ꯑꯗꯣ ꯁꯠꯄ ꯁ ꯇꯜꯂꯦ ꯃꯤ
ꯍꯣꯏ ꯃꯤ ꯌꯥꯝ ꯅꯦ ꯑꯥꯔꯕꯤꯁꯦ ꯑꯩꯗꯤ ꯆꯠꯂꯦ ꯑꯗꯨꯝ ꯉꯝꯗ꯭ꯔꯦ ꯅꯝꯕꯔ ꯋꯥꯟ ꯇꯧꯅꯤꯡꯕꯅꯦ ꯏꯁꯤꯡ ꯊꯛꯅꯤꯡꯕꯅꯦ ꯃꯃꯥꯡꯂꯣꯝꯗꯒꯤ ꯆꯠꯈ꯭ꯔꯕꯅꯦ ꯑꯗꯣ
ꯑꯩꯗꯤ ꯊꯥꯔꯠ ꯕꯦꯟꯁ ꯐꯝꯔꯒ ꯇꯨꯃ꯭ꯔꯒ
ꯂꯣꯏꯅ ꯎꯔꯝꯒꯅꯤꯀꯣ ꯏꯁꯄꯤꯀꯔꯗꯣ ꯅꯪ ꯇꯨꯝꯕꯗꯣ
ꯃꯉꯥꯡꯒ
ꯃꯃꯥꯡꯗꯣ ꯐꯝꯃꯒ ꯉꯥꯡꯂꯒ ꯇꯨꯝꯝꯕ꯭ꯔꯣ
ꯑ
ꯚꯤꯗꯤꯑꯣ ꯊꯧꯕꯗ ꯑꯃꯨꯛ ꯎꯉꯨꯅꯤꯀꯣ ꯅꯪ ꯇꯨꯝꯕꯗꯣ ꯑꯦꯚ꯭ꯔꯤ ꯁꯟꯗꯦꯒꯤ ꯚꯗꯤꯑꯣ ꯇꯝ ꯊꯣꯛ ꯅꯦ ꯃꯣꯏ ꯑꯥꯔ ꯕꯤ ꯁꯤꯒꯤ ꯌꯨꯇꯨꯕ ꯆꯦꯅꯦꯜ ꯂꯩꯌꯦꯦꯕ
ꯑꯣ ꯑꯁꯨ ꯑꯗꯣ ꯀꯦꯃꯦꯔꯥ ꯃꯦꯟꯁꯨ ꯍꯈꯣꯏ ꯁꯥꯏꯗ ꯀꯦꯃꯦꯔ ꯊꯧꯔ
ꯑꯗꯨꯅꯦ ꯃꯃꯥ ꯃꯃꯥꯡꯗ ꯑꯗꯨꯝ ꯀꯦꯃꯦꯔꯥꯗꯣ ꯅꯝꯕ ꯅꯨꯄꯥꯗꯣ ꯑꯗꯨꯝ ꯅꯝꯕꯅꯦ ꯑꯗꯨꯝ ꯅꯨꯡꯇꯤꯒꯤ ꯆꯥꯔꯖ ꯇꯤꯒꯤ ꯆꯔꯆ ꯂꯥꯛꯑꯣ ꯑꯄꯤꯁꯤ ꯁꯤꯗꯧꯅꯦ ꯌꯥꯝ ꯅꯨꯡꯉꯥꯏꯕꯅꯦ ꯆꯔꯁꯣ ꯀ꯭ꯔꯤꯁꯣ ꯀꯔꯤꯝ ꯁꯥ
ꯋꯦꯜꯀꯝ ꯇꯧꯕꯁꯨ ꯌꯥꯝ ꯍꯩꯌꯦꯅꯦ ꯃꯣꯏꯗꯤ
ꯑꯥꯔꯕꯤꯁꯤꯗꯤ ꯍꯣꯏ ꯑꯥ ꯃꯤꯛꯁꯀꯤꯅꯤꯅ
ꯑ
ꯍ
ꯑ ꯆꯔꯁ ꯆꯠ ꯂ ꯀꯩꯅꯣꯅꯦ ꯃ ꯑꯣꯑꯣ
ꯑ ꯍꯥꯎꯅꯦ ꯃꯤꯣꯗꯨ ꯆꯥꯔꯖ ꯃꯃꯥꯡꯗꯣ ꯃꯡꯒꯣꯟꯜꯗꯣ ꯍꯥꯎꯕꯅꯦ ꯑꯩꯈꯣꯏꯁꯨ ꯑꯗꯨꯝ ꯍꯦꯛꯂꯒ ꯆꯥꯕꯅꯦ ꯃꯄꯨ ꯂꯩꯇꯦꯅ ꯆꯥꯔꯖꯀꯤꯅꯦ ꯌꯥꯏꯌꯦꯦ ꯑꯩꯈꯣꯏꯗꯤ ꯑꯗꯨꯝ ꯍꯦꯛꯂꯒ ꯆꯥꯏꯌꯦꯅ
ꯑꯁ ꯑꯗꯨꯗꯗꯤ ꯅꯁ ꯇ ꯇ ꯍꯥꯏꯒꯦ
ꯍꯣꯏ ꯍꯥꯎꯕꯅꯦ ꯃꯆꯥꯗꯨ ꯃꯆꯥ ꯃꯆꯥ ꯄꯤꯛꯄꯗꯨ ꯊꯨꯝꯕꯅꯦ ꯁ꯭ꯋꯤꯠ ꯑꯣꯏꯕꯅꯦ ꯑꯗꯣ ꯍꯦꯛꯂꯒ ꯆ ꯑꯩꯈꯣꯏ ꯑꯗꯨꯝ ꯍꯦꯛꯂꯒ ꯆꯥꯕꯅꯦ ꯑꯗꯨꯒ ꯁꯤ ꯂꯩꯩꯀꯥꯂꯣꯗꯗꯤ ꯑꯩꯈꯣꯏꯅ ꯍꯨꯔꯥꯟꯗꯕ ꯃꯐꯝ ꯂꯩꯇ꯭ꯔꯦ ꯂꯣꯏꯅ ꯍꯨꯔꯥꯏꯕꯅꯦ ꯅꯨꯡꯗꯥꯡꯗ ꯎꯝ ꯅꯨꯡꯗꯥꯡꯗ ꯍꯨꯔꯥꯜꯂꯒ ꯆꯥ ꯅꯨꯡꯗꯥꯡꯗ ꯉꯁꯥꯏ ꯑꯩꯈꯣꯏ ꯈꯨꯟꯒꯤ ꯃꯦꯡꯒꯣ ꯑꯩꯈꯣꯏ ꯑꯟꯇꯤꯅ ꯊꯥꯔꯛꯄ ꯑꯗꯨꯒꯤ ꯗꯦꯡꯒꯝ ꯂꯅꯨꯡꯒꯤꯁꯨ ꯄꯤꯕꯅꯦ ꯍꯥꯎꯕꯒꯤ ꯅꯨꯄꯥꯅꯤꯁꯨ ꯑ ꯈꯪꯕ ꯗ ꯂꯧꯕ ꯆꯠꯂꯣ
ꯑꯩꯈꯣꯏ ꯑꯅꯤ ꯑꯩ ꯀꯪꯂꯥꯗ ꯆꯠꯄ ꯃꯇꯝꯗ ꯂꯧꯒꯦ ꯍꯥꯏꯕ ꯑꯗꯣ ꯃꯥꯅ ꯐꯥꯏꯟ ꯂꯧꯒꯅꯤꯅ
ꯑꯩꯈꯣꯏꯅ ꯍꯥꯠ ꯆꯠꯄ ꯑꯗꯨꯒꯤ ꯃꯥꯅ ꯑꯃꯨꯛ ꯂꯧ ꯂꯧꯕ ꯌꯥꯕ꯭ꯔꯥ ꯑꯩꯉꯣꯟꯗ ꯍꯪꯒ꯭ꯔꯛꯑꯦ ꯑꯩꯈꯣꯏꯅ ꯂꯧꯕ ꯌꯥ ꯍꯥꯏꯕ ꯑꯗꯨ ꯌꯥꯔꯦ ꯑꯗꯨ ꯊꯝꯃꯒꯦ ꯑꯩ ꯑꯗꯨꯗ ꯅꯪ ꯁꯝꯃꯤꯠ ꯇꯧꯋꯀꯣ
ꯍꯣꯏ ꯍꯣꯏ ꯐꯔꯦꯀꯣ ꯑꯗꯨꯗꯤ ꯊꯦꯡꯀ꯭ꯌꯨ ꯊꯦꯡꯀ꯭ꯌꯨ ꯐꯔꯦ ꯐꯔꯦ